ꯍꯂꯣ
ꯇꯥꯕ꯭ꯔꯣ
ꯍꯣꯏ ꯇꯥꯔꯦ ꯇꯥꯔꯦ
ꯑꯣ ꯑꯠꯆꯥ ꯑꯆꯥ ꯑꯩꯁꯨ ꯇꯥꯔꯦ ꯅꯪꯒꯤ ꯃꯈꯟꯗꯣ
ꯑꯣ ꯅꯣꯏꯗꯗꯤ ꯋꯦꯗꯔ ꯀꯃꯥꯏꯅ ꯇꯧꯒꯦ ꯍꯧꯖꯤꯛ
ꯑꯁ ꯍꯧꯖꯤꯛꯤ ꯋꯦꯗꯔꯁꯦ ꯅꯨꯡꯉꯥꯏꯗꯥꯪ ꯀꯃꯥꯏꯅ ꯍꯥꯏꯁꯤꯔ ꯈꯪꯗꯦꯅꯦ ꯌꯥꯝ ꯅꯨꯡꯉꯥꯏꯅꯦ ꯅꯨꯡꯁꯤꯠ ꯁꯨ ꯈ꯭ꯔ ꯂꯥꯏꯕꯀꯣ ꯆꯦꯁꯣ ꯈꯔꯥ ꯌꯥꯝ ꯏꯪꯕ ꯌꯥꯝ ꯑꯥ ꯐꯣꯔꯦꯁꯀꯤ ꯅꯨꯡꯁꯤꯠꯗꯣ ꯌꯥꯝ ꯏꯪꯕ ꯏꯪꯕ ꯂꯥꯏꯅꯦ ꯌꯥꯝ ꯅꯨꯡꯉꯥꯏꯅꯦ ꯍꯧꯖꯤꯛꯁꯦ
ꯎꯝ ꯎꯝ ꯅꯨꯡꯉꯥꯏꯍꯦ ꯑꯗꯨꯝ ꯏꯚꯤꯅꯤꯡ ꯀꯩꯅꯣꯗꯗꯤ ꯅꯨꯡꯉꯥꯏꯗ ꯏꯚꯤꯅꯤꯡꯗꯗꯤ
ꯏꯚꯤꯅꯤꯡ ꯅꯨꯡꯉꯥꯏ ꯍꯣꯏ ꯌꯥꯝ ꯏꯚꯤꯅꯤꯡꯗꯤ ꯌꯥꯝ ꯅꯨꯡꯉꯥꯏꯔꯦ ꯌꯥꯝ ꯌꯥꯝꯅꯁꯨ ꯌꯦꯪꯕꯁꯨ ꯅꯗꯕꯀꯣ
ꯑꯝ
ꯌꯥꯝ ꯂꯩꯕ ꯅꯨꯡꯉꯥꯏꯔꯦ ꯍꯧꯖꯤꯛꯇꯗꯤꯤ ꯅꯨꯡꯁꯤꯠꯁꯨ ꯐꯖꯅ ꯂꯥꯏꯅꯦ
ꯅꯨꯡꯊꯤꯜꯗꯨꯗꯤ ꯈꯔ ꯁꯥꯏꯅꯦ ꯍꯟꯗꯛ ꯃꯔꯛꯁꯦ
ꯎ ꯊꯕꯗꯤ ꯌꯥꯗ
ꯎꯝ ꯑꯗꯨꯗꯝ ꯁꯑꯌꯦ ꯑꯗꯨ ꯑꯗꯨꯝ ꯅꯤꯡꯊꯤꯜꯗꯗꯤ ꯀꯩꯅ ꯂꯦꯟꯅꯤꯅ ꯑꯩꯈꯣꯏ ꯂꯩꯇꯦ
ꯃꯥꯅꯦ ꯃꯥꯅꯦ
ꯎ ꯅꯨꯡꯁꯥ ꯅꯨꯃꯤꯠꯁꯦ ꯃꯊꯧ ꯇꯧꯔꯤꯅꯦꯕ ꯑ ꯃꯣꯏ ꯊꯕꯛꯅꯤ ꯇꯧꯗ꯭ꯔꯗꯤ ꯁꯥꯗ꯭ꯔꯗꯤ ꯃꯊꯧ ꯇꯧꯗ꯭ꯦꯕ
ꯍꯥꯏꯕ ꯌꯥꯕ ꯄꯣꯠꯁꯦ
ꯍꯣꯏ ꯃꯊꯧ ꯇꯧꯕꯅꯤꯅꯦ
ꯃꯥꯅꯦ ꯃꯥꯅꯦ ꯃꯥꯅꯦ
ꯎꯝ ꯅꯪ ꯎꯝ ꯑꯥ ꯀꯔꯤ ꯀꯔꯤ ꯊꯥꯒꯦ ꯅꯪ ꯉꯁꯥꯏ ꯅꯪꯒꯤ ꯐꯥꯔꯝ ꯍꯥꯏꯕꯗꯣ ꯀꯔꯤ ꯀꯔꯤ ꯊꯥꯕ꯭ꯔꯣ
ꯏꯁꯥꯟ ꯅꯥꯄꯤ ꯏꯔꯣ
ꯑ
ꯏꯟꯁꯥ ꯅꯥꯄꯤꯗꯣ ꯑꯩꯈꯣꯏꯗꯣ ꯌꯥꯝ ꯊꯥꯏꯌꯦ ꯑꯩ ꯈꯔ ꯍꯥꯏꯔꯒꯦ ꯑ ꯒ꯭ꯔꯤꯟ ꯒ꯭ꯔꯤꯟ ꯆꯤꯜꯂꯤꯁꯨ ꯈꯔ ꯊꯥꯏꯌꯦꯕꯀꯣ
ꯎꯝ
ꯒ꯭ꯔꯤꯟ ꯆꯤꯂꯤꯅꯦ ꯑꯗꯨꯒ ꯈꯥꯃꯦꯟ ꯑꯈꯥꯕꯤ ꯈꯪꯕꯔꯣ ꯕ꯭ꯔꯤꯟꯖꯜꯗꯣ
ꯍꯣꯏ ꯈꯪꯉꯤ ꯈꯪꯉꯤ
ꯑꯗꯨꯅꯤ ꯑꯗꯨꯒ ꯂꯦꯗꯤꯁ ꯐꯤꯡꯒꯔ ꯈꯥꯡꯂꯝꯅꯤ ꯑꯩꯗꯤꯠ ꯃꯥꯁꯇꯔꯂꯤꯞ ꯀꯣ ꯑꯗꯨꯒ ꯃꯂꯦꯟꯒꯤ ꯃꯅꯥ ꯈꯪꯉꯦꯀꯣ
ꯎꯝ ꯈꯪꯉꯦ ꯑꯁ ꯑꯍꯥꯎꯕ ꯉꯥꯛꯇꯅꯤꯅꯦ ꯍꯛꯆꯥꯡꯗ ꯀꯥꯟꯅꯕ ꯉꯥꯛꯇꯅꯤꯅꯦ ꯎꯝ
ꯖꯤꯟꯖꯔꯁꯨ ꯊꯥꯏꯌ ꯑꯗꯨꯒ ꯈꯥꯃꯦꯟ ꯑꯈꯥꯕꯤ ꯑꯃ
ꯑ
ꯑ ꯂꯦꯗꯤꯁ ꯑꯍ ꯅꯠꯗꯦ ꯕ꯭ꯔꯤꯟꯖ ꯅꯠꯇꯕ ꯁꯥꯔꯀꯜ ꯔꯥꯎ ꯑꯣꯏꯔꯒ ꯈꯔ ꯊꯥꯕ ꯑꯃ ꯂꯩꯕꯗꯣ ꯈꯪꯕ꯭ꯔꯣ
ꯑ ꯈꯪꯉꯦꯗ ꯍꯥꯎꯕꯅꯦ ꯑꯗꯨꯗꯣ
ꯑꯧꯋꯦ ꯌꯥꯝ ꯁꯥꯠꯇꯦ ꯑꯣꯌꯦ ꯆꯤꯡꯗ ꯂꯩꯌꯦ ꯑꯗ ꯑꯗꯨꯁꯨ ꯍꯥꯏꯕ ꯑꯗꯨꯒ ꯀꯦꯔꯣꯠ ꯈꯪꯉꯦꯛ
ꯎꯝ
ꯀꯦꯔꯣꯁꯨꯨ ꯊꯥꯏꯌꯦ ꯀꯣꯕꯤ ꯁꯨ ꯊꯥꯏꯌꯦ
ꯎꯝ ꯎꯝ
ꯌꯥꯝꯃꯦꯗ ꯃꯊꯠꯇꯣ ꯌꯥꯝꯃꯦ
ꯑꯁ ꯑꯗꯨꯗꯤ ꯂꯣꯏ ꯁꯨꯔꯦꯅꯦ
ꯍꯣꯏ ꯌꯥꯝ ꯂꯣꯏꯅꯃꯛ ꯂꯣꯏꯅꯃꯛꯗꯤ ꯅꯗꯦ ꯑꯗꯣ ꯑꯌꯥꯝꯕꯗꯤ ꯐꯩ ꯌꯥꯎꯗꯤ ꯌꯥꯎꯔꯝꯅꯤ ꯁꯨ ꯌꯧꯋꯦ
ꯎꯝ ꯎꯝ ꯑ ꯑ ꯑꯗꯨꯅ ꯐꯕꯅꯤꯗ ꯍꯥꯏꯕꯗꯤ ꯅꯪꯅ ꯕꯖꯔꯗ ꯂꯩꯔꯒ ꯆꯥꯕꯗꯨꯗꯤ ꯍꯥꯔ ꯌꯥꯎꯕꯅꯤꯅꯀꯣ
ꯎꯝ ꯑꯁ ꯑꯁꯨ ꯐꯩ ꯑꯩꯈꯣꯏꯅ ꯊꯥꯕꯗꯣ ꯌꯥꯝ ꯐꯩꯌꯦꯕ
ꯍꯣꯏ
ꯔꯥꯖꯦꯁ
ꯂꯩꯕꯛ ꯐꯥꯕꯒꯤꯅꯤ ꯃꯣꯏꯒꯤ ꯃ ꯂꯩꯍꯥꯎꯗꯣ ꯔꯦꯗꯤꯁ ꯍꯣꯏ ꯎ ꯋꯥ ꯀꯩꯅꯣ ꯑꯉꯧ ꯑꯉꯧꯕꯗꯣ
ꯍꯣꯏ ꯍꯣꯏ
ꯎꯝ ꯑ ꯍ ꯑꯁ ꯅꯪꯁꯤꯗꯤ ꯑꯩ ꯅꯣꯡꯃ ꯀꯣꯏꯔꯛ ꯀꯣꯏꯅꯤꯡ ꯀꯣꯏꯅꯤꯡ ꯂꯥꯛꯈ꯭ꯔꯦꯀꯣ ꯀꯣꯏꯕ ꯂꯀꯦ ꯅꯣꯡꯣꯡ ꯃꯥ ꯁꯪꯉꯗꯤ
ꯌꯥ ꯌꯥ ꯑꯩ ꯕꯥꯏ ꯆꯥꯟꯁ ꯑꯩ ꯑꯗꯨꯗ ꯂꯩꯔꯤ ꯑꯩ ꯅꯨꯃꯤꯠ ꯑꯃꯗꯤ ꯅꯪꯒꯤꯁꯨ ꯈꯔ ꯆꯥꯟꯅꯕ ꯄꯤꯒꯦ
ꯅꯪꯒꯤꯗꯣ ꯅꯪꯒꯤꯗꯣ ꯆꯥꯅꯤꯡꯗ꯭ꯔꯦꯕ ꯑ ꯑꯗꯨꯅꯦꯅꯤꯅꯦ ꯎꯝ ꯅꯪ ꯑ
ꯄꯨꯔꯥ ꯐ꯭ꯔꯦꯁꯅꯦ ꯑꯩꯈꯣꯏ ꯑꯗꯣ
ꯍꯣꯏ
ꯍꯥꯔꯒꯨꯝꯕ ꯐꯔꯇꯤꯂꯥꯏꯖꯔꯒꯨꯝꯕ ꯑꯗꯨꯒꯨꯝꯕ ꯁꯤꯖꯤꯟꯅꯗꯦꯕꯀꯣ
ꯎꯝ
ꯕ
ꯎꯝ ꯑꯩꯈꯣꯏꯗ ꯆꯤꯡꯗ ꯏꯟꯁꯥꯡ ꯅꯥꯄꯤ ꯍꯧꯖꯤꯛ ꯈꯔ ꯐꯔꯛ ꯇꯥꯕꯀꯣ ꯍꯥꯏꯕꯗꯤ ꯇꯥꯏꯃꯤꯡꯗꯣ
ꯑꯥ
ꯇꯥꯏꯃꯤꯡꯗꯣ ꯄꯥꯟꯕꯗꯤ ꯍꯧꯔꯦ ꯑꯗꯣ ꯍꯦꯛꯄꯗꯤ ꯍꯦꯛꯄꯗꯤ ꯑꯥ ꯈꯔ ꯋꯥꯠꯄꯀꯣ ꯍꯣꯏ ꯆꯤꯡꯗ ꯑꯩꯈꯣꯏ ꯎ ꯌꯦꯟꯊꯠꯂꯒ ꯐꯥꯔꯝ ꯃꯆꯥ ꯃꯆꯥ ꯇꯧꯕꯗꯣ
ꯎꯝ
ꯖꯝ ꯀꯜꯇꯤꯚꯦꯁꯟ
ꯃꯥꯅꯤ ꯃꯥꯅꯤ ꯍ ꯍꯣꯏ ꯍꯣꯏ
ꯎꯝ ꯑꯗꯨ ꯑꯗꯨ ꯇꯧꯕ ꯃꯇꯝꯗ ꯃꯦꯟꯗꯤ ꯎ ꯃꯣꯔꯣꯛꯅꯤ ꯊꯥꯕꯗꯣ ꯑꯩꯈꯣꯏꯗꯤ
ꯈꯖꯔꯝꯅꯤꯅꯦ
ꯑ ꯑꯗꯨꯝ ꯍꯣꯏ ꯈꯪꯗꯦ ꯍꯧꯖꯤꯛꯄꯨꯗꯤ ꯑꯗꯨꯝ ꯃꯥꯒꯤ ꯄꯥꯝꯕꯤꯗꯣ
ꯎꯝ
ꯄꯥꯝꯕꯤꯗꯨꯗꯤ ꯍꯧꯖꯤꯛꯄꯨꯗꯤ ꯑꯗꯨꯝ ꯐꯖꯔꯦ ꯑꯗꯨꯕꯨ ꯍꯥꯏꯕꯗꯤ ꯀꯣꯟꯅ ꯑꯗꯨꯝ ꯃꯥꯒꯤ ꯃꯍꯤꯛꯀꯨꯝꯕ ꯂꯥꯛꯄ ꯑꯗꯨ ꯋꯦꯗꯔ ꯌꯥꯗ꯭ꯔꯗꯤ ꯑꯗꯨꯝ ꯁꯤꯕꯀꯣ ꯑꯗꯨꯒꯤ
ꯑꯣ ꯆ ꯑ ꯑꯗ ꯒ꯭ꯔꯤꯟ ꯒ꯭ꯔꯤꯟ ꯆꯤꯂꯤꯗꯣ ꯑꯩꯈꯣꯏ ꯃꯆꯥ ꯃꯆꯥꯗꯩ ꯑꯁꯤꯗꯁꯨ ꯐꯌꯥꯗꯣ ꯈꯔ ꯁꯥꯏꯖ ꯑꯆ ꯇꯧꯗꯣ ꯌꯥꯝꯕ ꯌꯥꯝ ꯁꯥꯕ ꯑꯃ ꯂꯩꯕꯗꯣ
ꯎꯝ
ꯑꯗꯨꯒꯤꯗꯤ ꯑꯗꯨꯗꯤ ꯐꯠꯇꯦꯕ ꯁꯤꯗꯁꯨ ꯀꯣ
ꯑ ꯍ
ꯒ꯭ꯔꯤꯟ ꯆꯤꯂꯤ ꯈ꯭ꯔꯥꯁ ꯑꯄꯤꯛꯄ ꯑꯃ ꯂꯩꯕꯗꯣ
ꯎꯝ
ꯑꯩꯈꯣꯏꯒꯤ ꯐꯤꯡꯒꯔꯒꯤ ꯁꯥꯏꯖꯇ ꯂꯩꯕꯗꯣ ꯑꯗꯨꯗꯤ ꯑꯗ
ꯑꯗꯨꯗꯤ ꯐꯩꯌꯦꯕ
ꯍꯣꯏ ꯑꯗꯨꯗꯤ ꯐꯩꯌꯦ
ꯎꯝ ꯑꯥ ꯎ ꯃꯣꯔꯣꯛ ꯑꯆꯕꯗꯣ ꯎꯝꯨ ꯎꯃꯣꯔꯣꯛ ꯑꯆꯧꯕꯗꯤ ꯀꯌꯥ ꯐꯖꯗꯕ
ꯏ ꯍꯣꯏ ꯍꯣꯏ ꯃꯅꯦ ꯐꯇꯦꯕ ꯑꯗꯨꯏꯗꯤ ꯊꯥ ꯑꯩꯈꯣꯏꯁꯨ ꯊꯥꯒꯤ ꯊꯥ ꯍꯥꯏꯕ ꯑꯗꯨ ꯁꯨꯣꯛ ꯊꯣꯛꯇꯦꯕ
ꯑꯣ ꯑꯗꯨꯒꯤꯗꯤ ꯑꯩ ꯃꯇꯝꯗꯀꯣ ꯃꯣꯏ ꯃꯥꯒꯤ ꯃꯇꯝꯗ ꯑꯩ ꯑꯩꯁꯨ ꯌꯥꯔꯗꯤ ꯄꯨꯔꯛꯀꯦ ꯑꯗꯨꯗꯤ ꯐꯥꯔꯝ ꯇꯧꯕꯅꯤꯅ ꯆꯥꯕꯒꯤꯗꯤ ꯋꯥꯠꯇꯦ ꯑꯗꯨꯒꯤꯗꯤ ꯑꯩꯈꯣꯏꯗꯤ ꯌꯣꯟꯅꯕꯒꯤ ꯇꯧꯕꯅꯦꯕ
ꯑꯣ ꯑꯆꯥ
ꯐꯔꯁꯨ ꯐꯠꯇ꯭ꯔꯁꯨ ꯑꯗꯨꯝ ꯆꯥꯕꯒꯤꯗꯤ ꯋꯥꯠꯇ꯭ꯔꯦ ꯑꯗꯨꯒꯤꯗꯤ ꯐꯥꯝ ꯇꯧꯕꯅꯤꯅ ꯎꯝ ꯎꯝ ꯑꯗꯨꯝ ꯆꯥꯕꯒꯤ ꯗꯤ ꯑꯩ ꯅꯪ ꯑꯩꯈꯣꯏ ꯁꯪꯉꯗꯤ ꯑꯗꯨꯝ ꯄꯨꯔꯛꯀꯦꯗ ꯑꯗꯨꯗꯤ
ꯑ
ꯑꯗꯨꯗ ꯃꯣꯔꯣꯛ ꯃꯔꯣꯛ ꯃꯔꯛꯇ ꯑꯗꯨꯝ ꯅꯪꯅ ꯉꯁꯥꯏ ꯍꯥꯏꯕꯗꯨ ꯑꯗꯣ ꯈꯥꯃꯦꯟ ꯑꯈꯥꯕ ꯃꯆꯥ ꯃꯆꯥꯗꯣ ꯑꯗꯨꯁꯨ ꯇꯧꯋꯦ ꯈꯥꯃꯦꯟ ꯑꯁꯥꯡꯕꯗꯨꯁꯨ ꯑꯗꯨꯝ ꯇꯧꯋꯦ ꯃꯥꯏꯔꯦꯟꯁꯨ ꯇꯧꯋꯦ ꯑꯗꯨꯒ ꯃꯁꯇꯔꯠ ꯂꯤꯐ ꯃꯁꯤꯁꯗꯠ ꯂꯤꯐ ꯑꯗꯨꯝ ꯃꯈꯜ ꯑꯅꯤ ꯂꯩꯌꯦ ꯑꯩꯈꯣꯏ ꯆꯤꯡꯗ ꯈꯔ ꯈꯥꯕ ꯑꯃ ꯑꯗꯨꯒ ꯑꯗꯨꯝ ꯃꯁꯥꯒꯤ ꯀꯩꯅꯣꯗꯣ ꯍꯪꯒꯥꯝꯗꯣ ꯃꯈꯜ ꯑꯅꯤ ꯂꯩꯕ ꯅꯪ ꯑꯈꯔ ꯈꯥꯕꯗꯣ ꯃꯈꯛꯔ ꯈꯥꯕꯗꯨꯣ ꯆꯥꯔꯕꯣ
ꯍꯣꯏ ꯆꯥꯔꯦ ꯆꯥꯔꯦ ꯑꯃꯗꯤ ꯌꯥꯝ ꯈꯥꯕꯀꯣ
ꯑꯥ
ꯃꯥꯗꯤ ꯌꯥꯝ ꯈꯥꯗꯕ ꯂꯩꯕꯅꯤ ꯈꯪꯉꯦ ꯈꯪꯉꯦ
ꯃꯥꯒꯤ ꯀꯂꯔꯗꯨ ꯎ ꯀꯩꯅꯣ ꯇꯧꯕꯅꯦ ꯈꯔ ꯃꯨꯕꯒ ꯇ ꯃꯨꯕꯒꯨꯝ ꯇꯧꯕꯅꯤ
ꯃꯥꯅꯤ ꯃꯥ ꯃꯥꯅꯤ ꯍꯣꯏ ꯍꯣꯏ ꯈꯉꯦ ꯈꯪꯉꯦ ꯅꯐꯣꯏ ꯁꯨꯃꯂꯤ ꯊꯥꯕꯔ ꯅꯍꯦ
ꯍꯥꯥ
ꯂꯐꯣꯏꯒꯨꯝꯃꯗꯤ
ꯂꯐꯣꯏꯒꯨꯝꯕ ꯐꯥꯝ ꯑꯩꯈꯣꯏꯗꯤ ꯇꯧꯗꯦ ꯑꯩ ꯤꯗꯤ ꯐꯥꯝ ꯍꯣꯏ ꯌꯥꯝ ꯆꯥꯎꯅ ꯇꯧꯗꯕ ꯌꯨꯝꯗ ꯈꯔ ꯊꯥꯏꯌꯦ
ꯑꯆꯥ
ꯃꯤ ꯃꯤ ꯈꯔꯅꯗꯤ ꯐꯥꯝ ꯑꯆꯧ ꯑꯆꯧꯕ ꯑꯗꯨꯝ ꯇꯧꯋꯦ
ꯑꯣ ꯑꯗꯨꯝ ꯐꯖꯕ꯭ꯔꯣ ꯀꯃꯥꯏ ꯇꯧꯒꯦ
ꯍꯣꯏ ꯂꯐꯣꯏꯗꯤ ꯑꯩꯈꯣꯏꯔꯣꯝꯗ ꯑꯗꯨꯝ ꯌꯥꯏꯗ ꯑꯗꯨꯝ ꯃꯤꯅ ꯑꯗꯨꯝ ꯐꯥꯝ ꯇꯧꯔꯒ ꯃꯣꯏꯒꯤ ꯏꯟꯀꯝ ꯑꯣꯏꯅ ꯑꯗꯨꯝ ꯇꯧꯔꯦꯕ ꯁꯤꯟꯐꯝ ꯑꯣꯏꯅꯀꯣ
ꯎꯝ ꯑꯩꯈꯣꯏꯁꯨ ꯁꯤꯗ ꯊꯥꯏ ꯑꯩꯈꯣꯏꯗꯤ ꯑꯗꯨꯒꯤꯗꯤ ꯐꯥꯔꯝ ꯂꯩꯗꯦ ꯑꯩꯈꯣꯏ ꯌꯨꯝ ꯃꯅꯥꯛꯇ ꯀꯣ
ꯑ
ꯑꯗꯨꯒꯤꯗꯤ ꯌꯣꯟꯅꯤꯡꯉꯥꯏꯗꯤ ꯊꯣꯛꯇꯦ ꯑꯗꯨ ꯑꯩꯈꯣꯏ ꯌꯨꯝꯒꯤ
ꯎꯝ
ꯆꯥꯛꯅꯤꯉꯥꯏꯗꯤ ꯋꯥꯠꯇꯦ ꯑꯗꯨꯝ ꯊꯣꯛꯑꯦ
ꯑ ꯍ ꯍ
ꯌꯣꯟꯅꯤꯡꯉꯥꯏꯗꯤ ꯑꯩꯈꯣꯏꯗꯤꯀꯣ
ꯎꯝ
ꯂꯥꯛꯅꯤꯉꯥꯏꯗꯤ ꯑꯗꯨꯝ ꯐꯪꯉꯦ ꯌꯨꯝ ꯌꯨꯝꯒꯤ ꯒꯥꯔꯗꯦꯟꯗꯒꯤ
ꯎꯝ ꯑꯁ ꯏꯝꯐꯥꯜꯗ ꯅꯣꯏꯁꯤ ꯅꯣꯏ ꯃꯐꯝ ꯍꯧꯖꯤꯛ ꯂꯩꯔꯤꯕ ꯃꯐꯝꯗꯨ ꯍꯤꯡꯒꯣꯜ ꯂꯩꯕꯗꯣ ꯌꯥꯝ ꯐꯔꯕꯅꯦ ꯅꯣꯏꯗꯤ
ꯐꯩꯌꯦ ꯐꯩꯌꯦ ꯑꯩꯈꯣꯏꯅꯤꯒꯤ ꯑꯁꯤ ꯑꯩꯈꯣꯏꯒꯤ ꯃꯤꯒꯤ ꯂꯝꯅꯦꯕꯀꯣ
ꯎꯝ
ꯑꯗꯨꯒꯤ ꯐꯥꯔ꯭ꯝꯒꯨꯝꯕ ꯑꯩꯈꯣꯏꯅ
ꯇꯧꯕ ꯉꯝꯔꯗꯤ ꯌꯥꯝ ꯂꯩꯑꯦꯕ ꯂꯝꯗꯣ
ꯎꯝ
ꯌꯥꯝ ꯂꯝꯗꯤ ꯐ꯭ꯔꯤ ꯑꯣꯏꯅ ꯂꯩꯑꯕ ꯑꯩꯈꯣꯏꯅ ꯑꯗꯨꯒꯨꯝꯕ ꯐꯥꯔꯝꯒꯨꯝꯕ
ꯎꯝ ꯑꯥ
ꯌꯥꯝ ꯐꯩꯌꯦꯕ
ꯎꯝ ꯎꯝ
ꯑ
ꯑꯗꯨꯝ ꯌꯣꯟ ꯅꯪꯒꯤ ꯅꯪ ꯐꯥꯝ ꯇꯧꯕꯗꯣ ꯆꯥꯅꯕ ꯈꯛꯀꯤꯔꯥ ꯅꯠꯇ꯭ꯔꯒ ꯌꯣꯟꯕꯒꯤꯁꯤ ꯁꯨ ꯌꯣꯟꯕꯒꯤꯔꯣ
ꯌꯣꯟꯕꯒꯤꯅꯤ
ꯑꯣ ꯍꯣ ꯌꯥꯝ ꯐꯩꯌꯦꯅꯦ
ꯁꯤꯕꯣ
ꯎꯝ
ꯑꯌꯥꯝꯕꯗꯤ ꯌꯣꯟꯅꯤꯡꯉꯥꯏꯅꯤ
ꯑꯣ ꯍ ꯍ ꯑꯗꯨꯅꯤꯅꯦ ꯏꯝꯐꯥꯜꯗꯗꯤ ꯑꯁ ꯏꯟꯖꯥꯡ ꯅꯥꯄꯤꯁꯦ ꯑꯗꯨꯝ ꯃꯃꯜꯁꯦ ꯌꯥꯝ ꯇꯥꯡꯉꯦꯕ
ꯌꯥꯝ ꯇꯥꯡꯉꯦ ꯑꯗꯨꯔꯗꯤ ꯐꯥꯗꯦꯀꯨꯨꯝ ꯁꯨꯃꯗꯣ ꯍꯦ ꯐ ꯐꯗꯦꯀꯨ ꯗꯤꯕꯒꯨꯝꯕ ꯂꯨꯄꯥ ꯇꯔꯥꯒꯤꯗꯣ ꯑꯁ ꯃꯆꯥꯅꯦ ꯅꯠꯇ꯭ꯔꯑꯣ ꯑꯁꯤꯗꯤ ꯁꯤꯗꯗꯤ ꯂꯨꯄꯥ ꯇꯔꯥꯒꯤꯗꯣ ꯌꯥꯝ ꯆꯥꯎꯕꯅꯤꯅꯦ ꯁꯤꯗꯗꯤ ꯌꯥꯝ ꯍꯣꯡꯉꯦꯕ
ꯎꯝ
ꯌꯥꯝ ꯐꯖꯩꯑꯕ ꯑꯗꯨꯒꯨꯝꯕ ꯊꯥꯕꯗꯣ
ꯎꯝ
ꯌꯨꯝ ꯌꯧꯔꯕꯅ
ꯌꯨꯝ ꯌꯧꯔꯦ ꯍꯣꯏ
ꯍꯧꯖꯤꯛꯅ
ꯎꯝ ꯎꯝ
ꯂꯥꯏ ꯂꯥꯛꯄ꯭ꯔꯣ